ꯑꯦꯁ ꯇꯥꯏ ꯇꯥꯏ ꯆꯨꯝꯍꯥꯛꯁꯨ ꯂꯥꯡꯉꯝꯕꯅꯦ
ꯑꯣ ꯑꯩꯁꯨ ꯂꯥꯡꯉꯝꯕꯅꯦ ꯍꯛꯆꯤꯛꯁꯦ
ꯑ
ꯑꯩꯈꯣꯏꯒꯤ ꯑꯪ ꯅꯨꯡꯉꯥꯏ ꯑꯩꯈꯣꯏꯒꯤ ꯀꯥꯒꯤ ꯃꯄꯥꯟꯗꯅꯦ ꯀꯩꯅꯣ ꯑꯃ ꯂꯩꯌꯦꯕ ꯕꯦꯜꯀꯣꯅꯤ ꯃꯆꯥ ꯑꯃ ꯑꯗꯨꯒꯤꯗꯨꯗꯅꯦ ꯆꯠꯂꯦꯗꯅ ꯆꯠꯂꯒ ꯀꯩꯅꯣ ꯇꯧꯔ ꯌꯥꯧꯔꯝꯕꯅꯦꯕ ꯀꯔꯤ ꯍꯥꯏꯕ
ꯀꯔꯤ
ꯑꯗꯨꯏꯗꯨꯒꯅꯦ ꯑꯁ ꯆꯠꯄ ꯅꯠꯇꯦ ꯑꯗꯨꯏꯗꯨꯗꯒꯤ ꯁꯨꯝ ꯚ꯭ꯌꯨꯁꯦ ꯌꯦꯡꯕꯁꯦ ꯌꯥꯝ ꯐꯖꯩꯑꯕ ꯍꯥꯏꯗꯤ ꯒ꯭ꯔꯤꯟ ꯉ ꯇ ꯑꯣꯏꯔꯒ ꯑꯃ ꯐꯖꯕꯤꯗꯣ ꯍꯪꯕ꯭ꯔꯥ ꯑꯗꯨꯃꯥꯏꯅ ꯑꯣꯏꯕ ꯑꯗꯨꯏꯗꯨꯒꯤꯅꯦ ꯀꯩꯅꯣ ꯑꯗꯣ ꯀꯩ ꯍꯥꯏꯕ ꯑ ꯑꯩꯁꯦ ꯌꯦꯡꯉꯝꯕꯅꯦ ꯑꯗꯨꯝ ꯍꯧꯒꯠꯂꯦꯗꯅ ꯑꯗꯨꯗꯨꯒ ꯇꯨꯝ ꯍꯧꯒꯠꯄꯁꯤꯁꯨꯅꯦ ꯑꯩꯈꯣꯏꯒꯤ ꯏꯃꯥꯟꯅꯕꯤ ꯑꯃ ꯂꯩ ꯃꯥꯅ ꯐꯣꯟ ꯇꯧꯔꯛꯏ ꯑꯗꯩꯗꯤ ꯑꯩꯁꯦ ꯍꯧꯒꯠꯈꯤ
ꯑꯣ ꯅꯪ ꯇꯨꯝꯕ ꯊꯨꯒꯥꯏꯈꯤ
ꯑꯥ ꯑꯗꯨꯗꯣ ꯑꯁꯦꯡꯕꯒꯤꯗꯤꯅꯦ ꯃꯥꯅ ꯐꯣꯟ ꯇꯧꯔꯛꯑꯝꯕꯗꯣ ꯐꯔꯦ ꯈꯥꯏꯕ ꯑꯩꯗꯣ ꯀꯨꯏꯑꯦꯕ ꯇꯨꯝꯕ ꯑꯗꯨꯗꯨꯗꯤ ꯇꯨꯝꯕꯁꯦ ꯀꯨꯏꯔꯕꯅꯤꯅ ꯑꯃ ꯎ ꯍꯧꯗꯤ ꯍꯧꯒꯠꯅꯤꯡꯉꯒ ꯍꯧꯒꯠꯄꯁꯦ ꯅꯝꯁꯤꯜꯂꯒ ꯂꯩꯕꯗꯣ ꯇ ꯈꯪꯗꯕꯤꯗ ꯂꯥꯏꯔꯤꯛꯁꯨ ꯄꯥꯗꯕꯤ ꯑꯗꯨꯃꯅ ꯇꯧꯔꯒ ꯂꯩꯔꯝꯕꯅꯦꯕ ꯑꯩꯁꯦ ꯑꯗꯩꯗꯤ ꯎꯝ ꯍꯧꯒꯠꯂꯦ ꯍꯧꯒꯠꯂꯒ ꯀꯩꯅꯣ ꯇꯧꯔꯨꯔꯦ ꯑꯗꯨꯃꯥꯏꯅ ꯊꯕꯛ ꯀꯩꯀꯥ ꯇꯧꯗ꯭ꯔꯃꯛꯁꯨ ꯄ꯭ꯌꯨ ꯌꯦꯡꯉꯒ ꯐꯝꯃꯨꯔꯦ ꯉꯥꯏꯍꯥꯛ ꯍ ꯍꯨꯁꯤꯛ ꯉꯍꯥꯛ ꯂꯩꯔꯦ ꯑꯣꯏꯊꯣꯛꯀꯅꯤ ꯑꯩꯅ
ꯍꯣꯏ ꯑꯣꯏꯊꯣꯛꯑꯣ ꯑꯩꯁꯨ ꯉꯥꯛ ꯂꯩꯔꯒ ꯐ꯭ꯔꯦꯁ ꯑꯣꯏꯊꯣꯛꯇꯣꯏꯅꯦ ꯑꯗꯨꯕꯨꯗꯤ ꯅꯠꯇ꯭ꯔꯗꯤ ꯌꯥꯗ꯭ꯔꯦ
ꯍꯣꯏ ꯌꯥꯗ꯭ꯔꯦ ꯏꯁꯥꯁꯦ ꯑꯃ ꯐꯛꯆꯜꯂꯦꯕ ꯑꯗꯣ ꯅꯪꯗꯤ ꯀꯩ ꯇꯧꯔꯝꯕꯅꯣ
ꯑꯩꯁꯨ ꯐꯝꯃꯝꯕꯅꯤ ꯍꯛꯆꯤꯜ ꯂꯥꯡꯉꯝꯕꯅꯤ ꯍꯥꯏꯗꯨꯕꯨ
ꯑꯣ ꯍꯣꯏ ꯐꯝꯃꯒ ꯍꯛꯆꯤꯠ ꯂꯥꯡꯉꯝꯕ ꯑꯗꯣ ꯑꯌꯨꯛꯇꯛꯇꯤ ꯑꯌꯨꯛ ꯑꯥ ꯑꯩ ꯃꯅꯨꯡ ꯆꯪꯉꯦ ꯑꯌꯨꯛꯇꯤ ꯀꯩ ꯏꯟꯁꯥꯡ ꯀꯩ ꯌꯦꯟꯁꯥꯡ ꯆꯥꯕꯅꯣ ꯑꯌꯨꯛꯇꯣ
ꯑꯣ ꯑꯌꯨꯛꯁꯦ ꯑꯩꯈꯣꯏꯒꯤ ꯀꯥꯔ ꯊꯪꯅꯕꯗ ꯂꯩꯕ ꯑꯉꯥꯡꯅꯅꯦ ꯃꯔꯦꯟ ꯊꯣꯡꯕ ꯄꯤꯔꯛꯑꯦ ꯑꯗꯨꯗꯨꯒ ꯑꯩꯈꯣꯏ ꯁꯦꯒꯣꯜ ꯀꯥꯡꯍꯧ ꯑꯃ ꯉꯧꯔꯦ ꯑꯗꯨꯗꯨꯒ ꯊꯥꯡꯖꯤꯡ ꯑꯃ ꯃꯦꯠꯂꯒ ꯆꯥꯔꯦ
ꯑꯣ ꯅꯣꯏꯒꯤ ꯊꯪꯅꯕꯗ ꯂꯩꯕ ꯑꯉꯥꯡꯗꯣ ꯈꯔ ꯇꯧꯕꯅꯦ ꯈꯪꯉꯦ
ꯎꯝ ꯈꯠꯇ ꯑꯣꯏꯀꯣ ꯃꯥꯗ ꯃꯥ ꯆ
ꯎꯝ ꯎꯝ ꯃꯥ ꯑꯗꯨ ꯆꯥꯛ ꯏꯟꯖꯥꯡ ꯊꯣꯡꯃꯁꯨ ꯀꯌꯥꯝ ꯍꯩ ꯍꯥꯏꯕ ꯄꯥꯎ ꯑꯃ ꯇꯥꯏ ꯑꯩꯅ ꯆꯨꯝꯖꯥꯠꯂꯣ
ꯑ ꯈꯔ ꯈꯔ ꯍꯩꯌꯦ ꯃꯥꯁꯦꯀꯣ ꯃꯁꯥꯒꯤ ꯑꯣꯏꯔ ꯃꯥꯜꯂꯦ ꯈꯔ ꯆꯉꯡ ꯊꯣꯡ ꯊꯋꯥꯏ ꯌꯥꯎꯖꯕꯩꯔꯥ ꯀꯩꯅꯣ ꯍꯩꯌꯦ
ꯑꯣ ꯑꯁꯦꯡꯕꯩꯗꯤ ꯃꯥꯏꯗꯣ ꯊꯋꯥꯏ ꯌꯥꯎꯕ ꯑꯣꯏꯗꯣꯏꯅꯦ ꯍꯩꯕꯗ ꯅꯠꯇꯦ
ꯑꯣ ꯊꯋꯥꯏ ꯌꯥꯎꯖꯕ ꯍꯩꯕ ꯇꯥꯔꯦ ꯑꯗꯨꯗꯤ
ꯑ ꯃꯥꯥꯟꯅꯦ ꯃꯥꯅꯦ ꯍꯣꯠꯅ ꯍꯣꯠꯅ ꯍꯩꯔꯛꯄ ꯑꯍꯥꯟꯕꯗ ꯃꯥꯗꯣ ꯁꯧꯒ꯭ꯔꯤ ꯁꯥ ꯀꯀ ꯁꯣꯏ ꯊꯣꯡꯉꯦꯒ ꯍꯥꯏꯕ ꯄꯥꯎ ꯇꯥꯗ꯭ꯔꯣ ꯅꯣꯏ
꯭ꯔꯨꯏ ꯊꯣꯡꯕꯗ ꯀꯥꯝꯊꯠ ꯂꯩꯔꯝꯗꯅ ꯏꯕꯦꯝꯃ
ꯆꯖꯅꯦ ꯃꯥꯗꯣ ꯑꯍꯥꯟꯕ ꯑꯣꯏꯕꯒꯤ ꯁꯨꯝ ꯍꯩꯖꯗꯕ ꯑꯣꯏꯔꯝꯒꯅꯤꯕ ꯑꯗꯨꯅ ꯑꯗꯣ ꯁꯨꯝ ꯍꯣꯠꯅꯔꯛꯄꯗꯒꯤ ꯍꯩꯔꯛꯄ ꯃꯥꯁꯦ ꯑꯗ ꯍꯧꯖꯤꯛꯇꯤꯅꯦ ꯎꯝ ꯍꯧꯖꯤꯛꯇꯤꯅꯦ ꯃꯥꯅ ꯊꯣꯡꯕꯁ ꯊꯧꯒ꯭ꯔꯤꯁꯦ ꯍꯩꯔꯦꯕꯀꯣ ꯑꯗꯨꯏꯗꯨꯒꯅꯦ ꯀꯩꯅꯣ ꯆ ꯑ ꯍꯥꯎꯔꯦꯕ ꯀꯩꯅꯣꯝꯁꯨ ꯆꯥꯔꯒ ꯎꯝ ꯃꯥ ꯁꯧꯍꯜꯂꯦꯗꯅ ꯁꯧꯒ꯭ꯔꯤꯁꯦ ꯀꯨꯏꯅ ꯑꯗꯨꯏꯗꯨꯒꯅꯦ ꯆꯥꯕ ꯌꯥꯔꯦꯕ ꯑꯗꯨꯒ ꯀꯣꯟꯅ ꯁꯧꯕꯧꯤꯁꯦ ꯍꯥꯞꯆꯤꯟꯕ ꯍꯥꯟꯅ ꯏꯁꯤꯡꯈꯩꯗꯣ ꯍꯥꯞꯆꯤꯜꯂꯦꯗꯅ ꯑꯗꯨꯗꯨꯒ ꯁꯧꯍꯜꯂꯒ ꯀꯣꯟꯅ ꯆꯥꯕ ꯑꯗꯣ ꯎꯝ ꯑꯩꯈꯣꯏ ꯊꯪꯅꯕꯗ ꯂꯩꯕꯗꯣ ꯑꯗꯨ ꯁ ꯃꯥꯁꯨ ꯌꯥꯝ ꯍꯩ ꯃꯥꯅ ꯃꯥꯏꯔꯦꯟ ꯊꯣꯡꯕꯁꯦ ꯍꯥꯎꯅ ꯍꯥꯎꯅ ꯄꯤꯖꯩꯑꯕꯀꯣ ꯑꯗꯨꯗꯨꯒꯤ ꯑ ꯑꯩꯁꯦ ꯍꯩꯈꯤꯕ ꯍꯥꯏꯗꯤ ꯑꯩ ꯍꯥꯟꯅꯝꯕꯗꯤ ꯃꯔꯦꯟ ꯊꯧꯕꯕꯨꯗꯤ ꯍꯩ ꯑꯇꯣꯞꯄ ꯍꯩ ꯅꯠꯇ꯭ꯔꯒ ꯁꯨꯃꯥꯏꯅ ꯇꯧꯕꯅꯦ ꯑꯩꯅ ꯈꯔ ꯄꯥꯝꯖꯕꯒꯤ ꯑꯗꯣ ꯃꯥꯁꯨ ꯃꯥꯅ ꯄꯤꯖꯕꯗꯣ ꯍꯥꯎꯋꯦꯕ ꯑꯥꯎꯍꯥꯎꯕ ꯆꯥꯏ ꯑꯗꯣ ꯍꯣꯔꯦꯟ ꯀꯩ ꯀꯩ ꯇꯧꯗꯣꯏꯅꯣ ꯉꯁꯤꯁꯤꯕꯣ
ꯍꯣꯔꯦꯟꯁꯦ ꯍꯧꯖꯤꯛꯁꯦ ꯉꯥꯏꯥꯛ ꯂꯩꯔꯦꯒ ꯐ꯭ꯔꯦꯁ ꯑꯣꯏꯊꯔꯒ ꯋꯥꯛꯀꯤꯡ ꯑꯗꯨꯝ ꯊꯣꯛꯑꯒꯦ ꯇꯧꯕꯅꯤ ꯁꯨꯝ ꯍꯆꯤ ꯂꯥꯡꯕ ꯑꯣꯏꯅ
ꯍꯣꯏ ꯋꯥꯀꯋꯥ ꯍꯤꯡꯊꯣꯛꯎꯕꯁꯦ ꯐꯩ ꯍꯥꯏꯕ ꯊꯨꯇꯣꯛꯇ꯭ꯔꯗꯤ ꯁꯨꯝ ꯀꯥ ꯑꯗꯨꯝ ꯂꯩꯁꯟꯕꯗꯣ ꯐꯛꯆꯜꯂꯛꯄꯗꯣ ꯏꯊꯟ ꯇꯥꯏ
ꯎꯝ ꯇꯒ ꯂꯩꯗꯅ ꯑꯗꯨꯝ ꯋꯥꯁꯤꯜꯂꯛꯑꯦ
ꯎꯝ ꯊꯣꯛꯎꯒꯗꯕꯅꯤ ꯑꯩꯈꯣꯏꯁꯨ ꯊꯣꯛꯎꯒꯅꯤ ꯍꯣꯔꯦꯟꯗꯤ
ꯎ ꯂꯒ ꯊꯣꯛꯑꯒꯦ ꯇꯧ ꯑꯗꯨꯝ ꯀꯥꯝꯒ ꯂꯩꯕꯁꯤꯁꯨ ꯣꯂꯤꯅ ꯂꯩꯗꯅ
ꯍꯣꯏ ꯍꯣꯏ ꯁꯨꯕꯒꯤꯦ
ꯑꯗꯨꯅ ꯇꯪ ꯔꯤꯐ꯭ꯔꯦꯁꯤꯡ
ꯑꯗꯣ ꯅꯣꯏꯒꯤ ꯀꯩꯅꯣ ꯇꯧꯕ꯭ꯔꯣ ꯎꯝ ꯌꯨꯝ ꯌꯨꯝꯒ ꯅꯣꯏ ꯍꯣꯁꯇꯦꯜꯒ ꯀꯌꯥꯝ ꯂꯥꯞꯄꯤ
ꯑ ꯑꯩ ꯍꯣꯁꯇꯦꯜꯂꯑꯦ ꯍꯧꯖꯤꯛꯄꯨꯗꯤ ꯌꯨꯝ ꯁꯦ ꯈꯔꯗꯤ ꯂꯥꯞꯄꯦ ꯍꯣꯁꯇꯦꯜꯗꯒꯤ ꯍꯥꯏꯗꯤ ꯑꯩ ꯌꯨꯝꯁꯦ ꯐꯣꯔꯇꯤ ꯇꯨ ꯐꯣꯔꯇꯤ ꯊ꯭ꯔꯤꯗ꯭ꯋꯥꯏ ꯀꯤꯂꯣꯃꯤꯇꯔꯗꯥ꯭ꯏꯒꯕꯨꯂꯥꯛ ꯍꯥꯄꯦ ꯈꯪꯕꯗ
ꯑꯣ ꯌꯨꯝꯗ ꯆꯠꯅꯤꯡꯠꯇ꯭ꯔꯣ
ꯌꯨꯝꯁꯦ ꯌꯨꯝ ꯆꯜꯂꯨꯕꯗ ꯉꯥꯏꯔꯤ ꯍꯜꯂꯛꯄꯗ ꯉꯥꯏꯕꯅꯤꯅ ꯆꯠꯅꯤꯡꯕꯁꯨ ꯑꯣꯏꯗꯦꯅꯦ ꯀꯌꯥ
ꯅꯅ ꯀꯣꯏꯕꯁꯨ ꯄꯨꯕꯤꯗꯦ ꯑꯩꯈꯣꯏꯗꯤ
ꯑꯩꯣꯏꯕ ꯄꯨꯔ ꯂꯣꯏꯔꯦ ꯀꯣꯏ
ꯀꯣꯏꯕ ꯆꯠꯅꯤꯡꯗ꯭ꯔꯣ ꯑꯩꯗꯤ ꯀꯣꯏꯕꯁꯨ ꯆꯠꯅꯤꯡꯉꯤꯅꯦ ꯑꯩꯈꯣꯏꯒꯤ ꯑꯩꯒ ꯂꯩꯃꯤꯟꯅꯕ ꯏꯃꯥꯟꯅꯕꯤꯗꯣ ꯃꯥꯁꯨ ꯀꯣꯏꯕ ꯆꯠꯅꯤꯡꯉꯦ ꯍꯥꯏꯕ ꯈꯪꯕ ꯏꯕꯥꯅꯤꯁꯦ ꯀꯣꯏꯕꯗꯤ ꯆꯠ ꯆꯠꯅꯤꯡꯕꯅꯦꯕ ꯑꯗꯨꯗꯨꯒꯅꯦ ꯆꯠꯅꯕ ꯀꯩꯅꯣꯁꯦ ꯂꯩꯇꯕ ꯆꯠꯅꯕꯤꯁꯦ ꯂꯩꯇꯕ ꯄꯨꯕꯤꯅꯕꯤꯁꯤꯁꯨ ꯂꯩꯇꯕ ꯂꯔꯤꯁꯦ
ꯑꯗꯨꯗꯤ ꯑꯩꯈꯣꯏ ꯄꯨꯅ ꯊꯣꯛꯑꯒ ꯘꯔꯤ ꯑꯃ ꯇꯣꯡꯉꯒ ꯆꯠꯄꯗꯤ ꯀꯔꯤ ꯈꯔ
ꯃꯥꯅꯦ ꯑꯣꯇꯣꯗ ꯆꯠꯄꯗꯤ ꯀꯔꯤ ꯀꯥꯏ
ꯑꯥ ꯑ ꯍꯗꯤ ꯑꯦ ꯃꯁꯤ ꯁꯤꯔꯦ
ꯑꯣꯇꯣꯗ ꯆꯠꯂꯁꯨ ꯌꯥꯏ ꯑꯣꯇꯣꯗ ꯆꯠꯄꯗꯤ ꯀꯩꯁꯨ ꯀꯥꯏꯗ ꯍꯥꯏꯕ
ꯎ ꯕꯁꯇ ꯆꯠꯄꯁꯨ ꯕꯁꯇ ꯆꯠꯂꯁꯨ ꯀꯥꯏꯗꯦ ꯅꯠꯇ꯭ꯔꯥ
ꯍꯣꯏ ꯆꯠꯁꯦ ꯄꯥꯁꯇꯥ ꯕꯁꯇ ꯑꯁ ꯊꯣꯡ ꯅꯨꯡꯉꯥꯏꯈꯤꯗꯦꯔ ꯇꯧꯔꯤꯁꯦ ꯃꯄꯥꯟꯗ ꯊꯣꯛꯑꯒ ꯊꯣꯡ ꯂꯣꯟꯁꯤꯟꯅꯔ ꯊꯕꯛ ꯇꯧꯅꯕ ꯃꯤ ꯈꯔꯁꯨ ꯌꯥꯎ ꯇꯧꯔꯤꯁꯦ ꯑꯩ ꯃꯣꯏꯒꯤ ꯎꯕꯗ ꯌꯥꯝ ꯅꯨꯡꯉꯥꯏꯇꯕ ꯑꯃ ꯄꯣꯛꯑꯦ ꯍꯥꯏꯕ ꯇꯧꯔꯤꯁꯦ ꯑꯩꯁꯨ ꯇꯞꯅ ꯑꯣꯏꯅ ꯉꯥꯡꯉꯅꯤ ꯑꯗꯨꯗꯨꯅ ꯃꯣꯏꯔꯣ ꯃꯣꯏꯒꯤ ꯄ꯭ꯔꯣꯖꯦꯛ ꯑꯃ ꯇꯧꯔ ꯄꯌꯦ ꯃꯣꯏꯒꯤ ꯗꯤꯄꯥꯔꯠꯃꯦꯟꯗꯒꯤ ꯀꯩꯅꯣ ꯍꯣꯝꯋꯔꯛ ꯄꯤꯔꯛꯑꯦ ꯍꯥꯏꯌꯦ ꯑꯗꯨꯏꯗꯨꯅ ꯍꯥꯏꯗꯤ ꯃꯣꯕꯥꯏꯜꯅꯤꯁꯦ ꯁꯤꯟꯅꯕꯁꯦ ꯌꯥꯗꯕ ꯁꯤꯟꯅꯕꯗꯨ ꯌꯥꯗꯕꯒꯤꯅꯦ ꯀꯩꯅꯣ ꯇꯧꯔꯦꯕ ꯑꯃꯅ ꯁꯣꯝꯒꯤ ꯊꯣꯡꯗ ꯑꯃꯅ ꯁꯣꯝꯒꯤ ꯊꯣꯡꯗ ꯇꯧꯔꯦ ꯂꯣꯟꯁꯤꯜꯂꯒ ꯑꯗꯨꯗꯨꯒꯅꯦ ꯑꯩꯅꯅꯦ ꯃꯌꯥꯏꯁꯤꯗ ꯆꯠꯂꯤ
ꯎ
ꯍꯧꯖꯤꯛꯀꯤꯁꯦ ꯐꯤꯕꯝꯁꯦ ꯌꯥꯝ ꯂꯨꯔꯛꯑꯦ ꯌꯥꯝ ꯂꯨꯔꯦ ꯃꯤꯃꯥꯏꯁꯦ ꯁꯤ
ꯑꯣ
ꯑꯗꯣ ꯃꯣꯏꯅ ꯃꯣꯏ ꯑ ꯃꯣꯏꯅ ꯊꯋꯥꯏ ꯌꯥꯎꯕꯁꯦ ꯎꯕꯗ ꯍꯥꯏꯗꯤ ꯍꯔꯥꯎꯕ ꯑꯃꯕꯨꯗꯤ ꯐꯥꯎꯋꯦꯕ
ꯍꯣꯏ ꯍꯣꯏ ꯍꯣꯏ ꯐ
ꯌꯥꯎꯋꯦꯕ ꯎꯝ ꯃꯣꯏꯗꯤ ꯑꯣꯖꯥꯅ ꯄꯤꯔꯛ ꯑ ꯃꯣꯏꯒꯤ ꯍꯣꯝꯋꯥꯔꯛꯁꯦ ꯇꯧꯅꯕ ꯍꯣꯠꯅꯕꯗ ꯑꯗꯣ ꯃꯣꯏꯗꯤ ꯑꯗꯨꯝ ꯃꯤ ꯑꯣꯏꯔꯛꯀꯅꯤ ꯁꯨꯃꯥꯏꯅ ꯁꯨꯃꯥꯏꯅ ꯑꯗꯨꯝ ꯍꯣꯠꯅꯔ ꯍꯣꯠꯅꯔꯒꯝ ꯍꯣꯠꯅꯔꯒ ꯃꯤ ꯑꯣꯏꯔꯛꯇꯣꯏꯅꯤꯅ ꯈꯔ ꯂꯩꯔꯒꯁꯨ ꯃꯥ ꯃꯤ ꯑꯣꯏꯔꯛꯈꯤꯅꯤ
ꯃꯥꯅꯤ ꯃꯥꯅꯤ ꯍꯥꯏꯗꯤ ꯃꯩꯅ ꯍꯣꯠꯅꯕꯗ ꯎꯧꯕꯗ ꯑꯩꯈꯣꯏꯗꯁꯨ ꯃꯥ ꯃꯣꯇꯤꯚꯦꯁꯟ ꯑꯗꯨꯝ
ꯃꯥꯅꯦ ꯃꯥꯅꯦ ꯍꯣꯏ ꯍꯣꯏ ꯃꯣꯏꯒꯤꯁꯦ ꯎꯕꯗ ꯑꯩꯈꯣꯏꯁꯦ ꯇꯝꯖꯅꯤꯡꯉꯥꯏ ꯑꯣꯏꯔꯤꯕꯅꯦ ꯃꯣꯏꯗꯤ ꯇꯨꯡꯒꯤ ꯌꯨꯝꯕꯤ ꯑꯣꯏꯔꯛꯀꯗꯣꯔꯤꯕꯅꯤꯅ
ꯃꯥꯅꯤ ꯇꯨꯡꯒꯤ ꯌꯨꯝꯕꯤꯔꯂꯕ ꯑꯗꯨ ꯑꯣꯏꯔꯛꯇꯣꯔꯤꯕꯅꯤ ꯅꯠꯇ꯭ꯔꯥ
ꯃꯥꯅꯦ ꯃꯥꯅꯦ ꯌꯨꯝꯕꯤꯒꯥꯏꯗꯣꯏ ꯑꯣꯏꯔꯛꯀꯗꯣꯔꯤꯕꯅꯤ ꯑꯗꯨ ꯐꯩꯗ ꯁꯨꯃꯥꯏꯅ ꯍꯣꯠꯅꯕ ꯀꯜꯂꯤꯁ ꯐꯠꯇ꯭ꯔꯣ
ꯄ ꯐꯩꯌꯦꯦ ꯑꯅ ꯄ ꯀ ꯂꯩꯒꯩ ꯐꯥꯔꯤꯕꯅꯤ
ꯎꯝ ꯑꯗꯣ ꯍꯧꯖꯤꯛꯀꯥꯟꯁꯦ ꯀꯩꯅꯣ ꯆꯨꯖꯥꯛ ꯌꯥꯝ ꯆꯥꯅꯩꯉꯣ
ꯆꯠꯅ ꯑꯩꯗꯤ ꯆꯥꯅꯤꯡꯉꯦ ꯍꯥꯏꯔꯒ
ꯀ ꯆꯥꯅꯤꯡꯉꯤ ꯆꯤꯟꯖꯥꯛꯇꯣ ꯑꯃ ꯀꯥꯝꯃꯒꯅꯦ ꯃꯅꯝ ꯅꯨꯡꯁꯤ ꯇꯤꯚꯤꯗꯣ ꯑꯗꯨꯗꯣ ꯑꯣꯏꯍꯜꯂꯒ ꯄꯥꯎ ꯁꯤꯠꯀꯣꯟꯗꯣ ꯑꯗꯨꯗꯣ ꯑꯣꯏꯔꯒ ꯆꯥꯕ ꯑꯁ ꯁꯥꯎꯅꯤꯍꯦ ꯑꯗꯣ ꯑꯌꯨꯛꯇ ꯛꯇꯒ ꯆꯥꯕꯁꯦ ꯕꯤꯠ ꯌꯥꯝ ꯂꯩꯕꯅꯦ ꯍꯥꯏꯕ ꯍꯥꯏꯗꯤ ꯀꯩꯅꯣ ꯇꯧꯔꯨꯔꯕꯅꯤꯅ ꯎꯝ ꯑꯗꯨ ꯐꯁꯨ ꯐꯩꯗꯅ ꯍꯥꯎꯁꯨ ꯍꯥꯎꯔꯦ ꯑꯗꯣ ꯑꯩꯅ ꯀꯩꯅꯣ ꯇꯧꯒꯦꯕꯨꯗꯤ ꯍꯥꯏꯈꯤꯕꯅꯦ ꯂꯩꯒꯕꯨꯗꯤ ꯍꯥꯏꯒꯤꯈꯤꯕꯅꯦꯕꯀꯣ ꯍꯌꯦꯡ ꯂꯩꯔꯗꯤ ꯄꯤꯕꯤꯔꯛꯀꯦ ꯆꯥꯖ
ꯍꯣꯏ ꯑꯩꯁꯨ ꯑ ꯂꯩꯔꯗꯤ ꯆꯥꯔꯖ
ꯎꯝ ꯑꯗꯨ ꯇꯏ ꯌ ꯀꯅꯍ ꯇꯧꯕ ꯑꯩꯈꯣꯏ ꯏꯃꯥꯟꯅꯕꯤꯒꯤ ꯃꯣꯏꯒꯤ ꯀꯩꯅꯣ ꯑꯃꯅ ꯌꯣꯂꯦ ꯍꯥꯏꯌꯦꯕ ꯏꯃꯥꯟꯅꯕꯤꯒꯤ ꯃ ꯃꯣꯏ ꯃꯃꯥ ꯑꯃꯅ ꯑꯗꯨꯅ ꯃꯣꯏ ꯏꯃꯥꯟꯅꯕꯤ ꯑꯃꯒ ꯑꯩꯒ ꯀꯦꯔꯆ ꯑꯃ ꯂꯩ ꯁꯦ ꯀꯦ ꯖꯤ ꯑꯃ ꯀꯦ ꯖꯤ ꯑꯃꯗ ꯂꯨꯄꯥ ꯆꯥꯝꯃꯒꯤ ꯃꯥꯡ ꯇꯔꯨꯛ ꯇꯧꯋꯦ ꯍꯥꯏꯕ꯭ꯔꯥ
ꯆꯥꯝꯃꯒꯤ ꯃꯉꯥ ꯑꯩꯅ ꯈꯪꯕꯗꯥ ꯕꯖꯥꯔꯗ ꯆꯥꯝꯃꯒꯤ ꯃꯉꯥ ꯍꯥꯏ ꯇꯧ ꯑꯣꯏꯗꯣꯏꯒꯤ ꯁ ꯀꯣꯟꯅꯣ
ꯑꯣ ꯑꯩꯈꯣꯏꯗꯣ ꯍꯧꯖꯤꯛꯀꯤ ꯃꯥꯒꯤ ꯈꯪꯅꯕꯩꯔ ꯈꯪꯗꯦ ꯃꯗꯣ ꯃꯣꯏ ꯕꯖꯥꯔꯗ ꯌꯣꯜꯂꯦ ꯍꯥꯏꯌꯦꯕ ꯃꯣꯏꯁꯨ ꯑꯗꯨꯗ ꯃꯣꯏꯅ ꯍꯥꯏꯗꯤ ꯑꯥ ꯑꯗꯨ ꯍꯣꯏ ꯍꯣꯏ ꯑꯗꯨꯒ ꯍꯥꯏꯗꯤ ꯃꯇꯦꯡ ꯄꯥꯡꯕꯤ ꯀꯔꯤ ꯃꯇꯦꯡ ꯄꯥꯡꯕꯤꯕ ꯑꯩꯈꯣꯏ ꯑꯣꯏꯕ ꯍꯥꯞꯄꯤꯔꯛꯄ ꯃꯥꯜꯂꯦ ꯁꯨꯃꯥꯏꯅ ꯇꯧꯔꯛꯀꯅꯤ ꯑꯗꯨꯗꯨ
ꯑꯗꯨꯅꯦ ꯑꯗꯨꯅꯦꯅꯦ ꯈꯪꯅꯕꯩ ꯄꯤꯔꯛꯄꯅꯦꯗ
ꯎꯝ ꯍꯣꯏ ꯈꯪꯅꯕꯩ ꯄꯤꯕꯤꯔꯛꯄ ꯃꯥꯜꯂꯦ
ꯎꯝ ꯑꯗꯨꯩ ꯅꯪꯁꯨ ꯈꯪꯅꯕꯅꯤꯅ ꯂꯩꯔꯛꯑꯣꯅꯦ
ꯍꯣꯏ ꯍꯣꯏ ꯆꯥꯃꯤꯟꯅꯁꯦ ꯆꯥꯃꯤꯟꯅꯁꯦ ꯂꯩꯔꯛꯀꯦ ꯑꯩ ꯊꯃꯣ ꯁꯃꯣ ꯌꯥꯏ ꯂꯩꯕꯅꯦ ꯂꯩꯕꯅꯦ ꯅꯦꯜ ꯄꯨꯂꯤꯁ ꯑꯃꯒꯁꯨ ꯑꯅꯧꯕ ꯑꯃꯒꯁꯨ ꯂꯩꯈ꯭ꯔꯒꯨꯝ ꯇꯧꯕꯅꯦ ꯄꯨꯔꯛꯄ ꯄꯨꯔꯛꯄ ꯈ꯭ꯔ ꯀꯥꯎꯈ꯭ꯔꯦ ꯄꯨꯔꯥ ꯑꯝꯗ ꯑꯣꯏꯗꯤ ꯃꯥꯜꯂꯦ ꯑꯗꯨꯁꯨ ꯐꯖꯕꯅꯤ ꯂꯩꯕꯅꯤ
ꯑꯩꯁꯦ ꯎꯔꯤꯪ ꯑꯃ ꯊꯣꯛꯑꯦꯕ ꯆꯤꯝꯕꯥ ꯃꯌꯥꯁꯤꯗ ꯄꯨꯟꯁꯤꯁꯨ ꯅꯥꯕꯗ ꯂꯣꯏꯔꯦ ꯍꯥꯏꯕ ꯎꯝ
ꯌꯥꯗꯦ ꯍꯥꯏꯕ ꯍꯥꯏꯗꯤ ꯀꯩꯅꯣ ꯇꯧꯕꯒꯤ ꯑ ꯑꯗꯨꯝ ꯈꯨꯖꯤꯟꯁꯦ ꯇꯦꯛꯄꯩ ꯇꯥꯏꯞꯇ ꯃꯔꯤ ꯆꯠꯂꯛꯇꯣꯏꯅꯦꯕ ꯑꯗꯨꯏꯗꯨꯅ ꯀꯨꯏꯅ ꯁꯝꯅꯦꯦꯜ ꯄꯦꯁꯪꯕꯁꯦ ꯌꯥꯗꯕ ꯑꯗꯨꯅ ꯁꯪꯗꯤ ꯁꯪꯅꯤꯡꯉꯒ ꯁꯪꯕ ꯆꯥꯗꯦ ꯑꯩ ꯈꯨꯖꯤꯟꯁꯦ ꯈꯔ ꯀꯩꯅꯣ ꯇꯧꯗ꯭ꯔꯕ ꯈꯪꯗꯦ ꯈꯨꯖꯤꯟꯁꯦ ꯈꯔ ꯀꯩꯅꯣ ꯇꯧꯔꯝꯗꯧ ꯃꯥꯜꯂꯦ ꯍꯥꯏꯗꯤ ꯃꯁꯥ ꯈꯔ ꯁꯣ ꯍꯥꯏꯗꯤ ꯐꯖꯅ ꯁꯣꯜꯂꯕꯗꯣ ꯐꯖ ꯐꯠꯇꯕꯗꯣ ꯈꯨꯖꯤꯟ ꯐꯠꯇꯕꯗꯣ ꯁꯃꯥꯏꯅ ꯑꯣꯏꯔꯝꯗꯧ ꯃꯥꯜꯂꯦꯕ ꯑꯗꯨꯗꯨꯒꯤ ꯀꯟꯗꯕꯒꯤ
ꯑꯩꯁꯨ ꯈꯣꯖꯤꯟꯒꯦꯁꯨ ꯃꯌꯥꯝꯗ ꯀꯟꯕ ꯈꯨꯖꯤꯟ ꯃꯤꯒꯤ ꯑꯃꯛ ꯈ ꯈꯨꯖꯤꯟ ꯀꯟꯒ ꯂꯥꯎꯕꯗꯨꯗꯤ ꯑꯣꯏꯗꯦꯕ ꯀꯩꯁꯨ ꯈꯔ ꯈꯤꯇꯪ ꯁꯥꯡꯉꯛꯏꯁꯦ ꯁꯤꯗꯒꯤ ꯈꯤꯇꯪꯒ ꯁꯥꯡꯝꯕ ꯑꯗꯨꯝ ꯇꯦꯛꯈ꯭ꯔꯅꯤ
ꯍꯣꯏ ꯑꯩꯗꯤꯅꯦ ꯍꯣꯏ ꯑꯗꯨꯃꯥꯏꯅ ꯇꯦꯛꯄꯤꯗꯣ ꯑꯗꯨꯁꯨ ꯇꯧꯔꯝꯃꯦꯕꯀꯣ ꯇꯧꯔꯝꯃꯒꯅꯦ ꯀꯩꯅꯣ ꯇꯧꯈꯤꯕ ꯀꯩ ꯍꯥꯏꯕ ꯑ ꯇꯦꯛꯑ ꯑꯃꯒ ꯍꯧꯖꯤꯛꯀꯤꯁꯤꯅ ꯃꯌꯥꯏꯁꯤꯗ ꯃꯔꯤ ꯆꯠꯂꯛꯇꯣꯏꯅꯦꯕ ꯑꯗ ꯑꯗꯨꯝ ꯃꯔꯤ ꯆꯠꯂꯛꯑꯒ ꯑꯃꯨꯛ ꯈꯤꯕ ꯑꯗꯣ ꯈꯔ ꯀꯨꯏꯅ ꯅꯛꯇꯨ ꯁꯪꯉꯨꯔꯒꯅ ꯍꯦꯟꯅ ꯇꯧꯋꯦꯕ ꯑꯗꯨꯃꯥꯏꯅ ꯑꯗꯣ ꯑꯩꯗꯤ ꯀꯩꯒꯨꯝꯕ ꯀꯣꯏꯕ ꯆꯠꯀꯦ ꯍꯥꯏꯔꯅꯦꯦꯜ ꯄꯁꯦ ꯉꯥꯏꯍꯥꯛꯇꯪ ꯁꯪꯉꯦꯗꯅ ꯑꯗꯨꯗꯨꯒ ꯃꯨꯊꯠꯄ ꯀꯣꯛꯊꯣꯛꯄ ꯑꯗꯨꯃꯥꯏꯅ ꯇꯧꯋ
ꯑꯩ ꯇꯧꯗꯦ ꯑꯩꯗꯤ ꯍꯥꯏꯔꯣꯑꯣ
ꯍꯥꯏ ꯅꯪ ꯑꯩꯣꯏ ꯍꯥꯏꯔꯛꯑꯣ ꯑꯩ ꯑꯩ ꯍꯣꯔꯦꯟ ꯉꯥꯏꯍꯥꯛ ꯂꯩꯔꯒ ꯑꯃꯨꯛ ꯇꯧꯔꯛꯀꯦ ꯑꯗꯨꯗ ꯑꯣꯏꯅ ꯍꯥꯏꯅꯔꯁꯦ
ꯍꯣꯏ ꯍꯣꯏ ꯊꯝꯃꯣ ꯊꯝꯃꯣ ꯄꯊꯥꯔ ꯄꯊꯥ
ꯎꯝ